ꯍꯜꯂꯣ ꯀꯩ ꯇꯧꯔꯤꯒꯦ ꯍꯧꯖꯤꯛꯀꯤ
ꯍꯧꯖꯤꯛꯤ ꯆꯥꯛ ꯊꯣꯡꯕ ꯂꯣꯏꯔꯦ ꯑꯗꯨ ꯋꯥ ꯏꯔꯖꯒꯦ ꯇꯋꯦ
ꯉꯜꯂꯦꯍꯦ ꯉꯁꯤꯗꯤ
ꯎꯝ ꯈꯔ ꯑꯦꯗꯚꯥꯟꯁ ꯑꯣꯏꯅ
ꯑꯣ
ꯀꯩꯗꯧꯒꯦ ꯅꯗꯤ ꯆꯠꯥꯛ ꯈꯥꯎꯅꯕ ꯄ꯭ꯔꯣ
ꯑꯩ ꯆꯥꯛ ꯊꯣꯡꯉꯦ ꯑꯗꯨꯒ ꯑ ꯏ ꯅꯃꯅ ꯍꯤꯟꯖꯥꯡ ꯐꯣꯡꯒꯤ
ꯒꯥꯔꯤ ꯏꯟꯁꯥꯡ ꯊꯣꯡꯒꯦ ꯍꯥꯏꯕ꯭ꯔꯣ?
ꯉꯁꯤꯗꯤ ꯃꯥꯏꯔꯦꯟ ꯃꯅꯥ ꯊꯣꯡꯉꯒ ꯂꯩ꯫
ꯍꯥꯎꯕꯅꯤ ꯑꯗꯨ ꯃꯅꯥꯗꯣ ꯄꯥꯝꯃꯨꯦꯍꯦ꯫
ꯍ
ꯑꯗꯨꯒꯨꯝꯕ ꯆꯥꯕ ꯐꯪꯗ꯭ꯔꯤꯅꯦ ꯑꯩꯈꯣꯏꯗꯤ꯫
ꯎꯄꯥꯏ ꯂꯩꯇꯦ꯫
ꯐꯥꯏꯂꯇ ꯑꯗꯨꯗ ꯅꯕ꯫
ꯎꯝ
ꯅꯨꯃꯤꯠ ꯇꯥꯔꯕ꯭ꯔꯣ?
ꯎꯝ ꯇ ꯐꯦ ꯑ ꯀꯩꯅꯣ ꯃꯝ ꯃꯝꯗ꯭ꯔꯤ ꯍꯧꯖꯤꯛꯁꯦ꯫
ꯅꯣꯡꯃꯕ꯭ꯔꯣ?
ꯎꯝ ꯅꯣꯡꯁꯨ ꯃꯗꯦ꯫ ꯅꯨꯡꯉꯥꯏꯕꯒꯤ ꯋꯦꯗꯔꯅꯤ ꯑꯦ ꯀꯩꯅꯣ ꯅꯨꯃꯤꯠꯅꯦ ꯍꯥꯕ ꯉꯁꯤꯁꯦ꯫
ꯑꯆꯥ ꯑꯆꯥ ꯑꯗꯨꯒꯨꯝꯕ ꯅꯨꯃꯤꯠꯁꯤꯗꯤ ꯅꯨꯡꯉꯥꯏꯕꯅꯤ꯫
ꯅꯨꯉꯥꯌꯦ ꯫
ꯂꯝꯝꯗ ꯌꯦꯡꯕꯗ ꯒ꯭ꯔꯤꯟ ꯍꯦꯛꯇꯒ ꯅꯨꯡ ꯁꯤꯠꯁꯨ ꯁꯤꯠꯄ
ꯎꯝ
ꯉꯁꯤꯁꯤ ꯐ꯭ꯔꯥꯏꯗꯦꯅꯤꯀꯣ꯫ ꯍꯌꯦꯡꯁꯦ ꯀꯥꯎꯔꯤꯍꯦ ꯅꯨ ꯆꯠꯄ ꯈꯪꯅꯤꯍꯦ ꯀꯔꯤꯅꯣ?
ꯑꯗꯨ ꯆꯠꯄ ꯈꯪꯗꯕꯅ ꯐꯩꯅ
ꯕꯤꯖꯤ ꯑꯣꯏꯔꯗꯤ ꯑꯗꯨꯃꯥꯏꯅ ꯇꯧꯋꯦ ꯑꯁ ꯆꯠꯄ ꯈꯪꯗꯦ
ꯎꯝ
ꯊꯨ ꯃꯥꯜꯂꯁꯨ ꯅꯨꯡꯉꯥꯏꯇꯦ ꯑꯩꯅ ꯀꯔꯤ ꯇꯧꯋꯅꯣ ꯍꯧꯖꯤꯛꯛꯇꯗꯤ ꯆꯥꯛ ꯊꯪꯉꯦ ꯍꯥꯏꯔꯣ?
ꯑꯩꯅ ꯑꯩꯅ ꯊꯧꯃꯤꯈꯦ ꯃꯥꯅ ꯑꯁ ꯂꯣꯏꯔꯝꯅꯤ ꯃꯥꯁꯨ ꯉꯁꯥꯏꯅ
ꯎꯝ ꯎꯝ
ꯇꯧꯔꯤ ꯇꯧꯈꯤꯅꯤꯡꯕ꯫ ꯑꯩꯒꯤ ꯐꯣꯟ ꯆꯥꯔꯖ ꯇꯧꯕꯁꯨ ꯉꯝꯗ꯭ꯔꯦ ꯑꯩꯗꯤꯀꯣ꯫
ꯀꯩꯒꯤ
ꯃꯣꯏ ꯂꯥꯛꯈ꯭ꯔꯦ ꯑꯗꯣ ꯆꯥꯔꯖ ꯇꯧꯔꯒ
ꯑꯥ
ꯎꯐꯨꯁꯨ ꯑꯣꯏꯗ꯭ꯔꯤꯉꯩꯗ ꯑꯃꯨꯛ ꯄꯥꯏꯈ꯭ꯔꯦ
ꯃꯩ ꯑꯗꯨꯝ ꯃꯣꯠꯄ꯭ꯔꯣ ꯉꯁꯥꯏꯗ ꯃꯨꯠꯕꯗꯣ ꯍꯧꯖꯤꯛꯇ ꯂꯥꯛꯇ ꯉꯥꯏꯔꯤꯔꯣ?
ꯉꯁꯥꯏ ꯉꯁꯤꯗꯣ ꯉꯜꯂꯤꯕ ꯃꯨꯠꯄꯗꯣ ꯑꯗꯨꯒ ꯊꯦꯡꯅ ꯂꯥꯛꯄ ꯄꯨꯡ ꯃꯔꯤ ꯄꯨꯡ ꯃꯔꯤ ꯈꯔ ꯂꯥꯛꯄꯗꯣ
ꯑꯥ
ꯊꯕꯛ ꯀꯟꯅ ꯇꯧꯕ ꯃꯥꯜꯂꯤꯌꯦ꯫
ꯑꯁ ꯃꯄꯥꯟꯗ ꯑꯉꯥꯡꯁꯤꯡ ꯀ꯭ꯔꯤꯀꯦꯠ ꯁꯥꯟꯅꯒꯅꯤ
ꯑꯣ
ꯌꯥꯝ ꯂꯥꯡꯕ꯭ꯔꯣ?
ꯀꯩꯅꯣ ꯀꯔꯤ ꯃꯈꯣꯟꯅꯣ? ꯃꯈꯣꯏ ꯀꯩꯅꯣ ꯑꯃ ꯊꯣꯡꯕꯒꯨꯝ ꯇꯥꯏ
ꯎꯝ ꯑꯗꯨꯅꯦꯕ ꯀ꯭ꯔꯤꯀꯦꯠ ꯁꯥꯟꯅꯕ ꯑꯗꯣ ꯃꯣꯏ
ꯎꯝ
ꯍꯧꯖꯤꯛꯗꯤ ꯇꯥꯕ꯭ꯔꯣ
ꯍꯧꯖꯤꯛꯇꯤ ꯇꯥꯗꯦ
ꯇꯥꯕꯤꯔꯦ ꯍꯧꯖꯤꯛꯇꯤ ꯄꯨꯡ ꯀꯌꯥꯗ ꯇꯨꯝꯕ꯭ꯔꯣ ꯉꯔꯥꯡꯗꯤ
ꯑꯁ ꯉꯔꯥꯡꯗꯣ ꯁꯥꯎꯅꯤꯡꯉꯤꯍꯦꯛ ꯀꯣꯜ ꯇꯧꯕꯁꯨ ꯅꯨꯡꯉꯥꯏꯇꯦ ꯑꯗꯨꯒ ꯎꯝ ꯅꯣꯡꯁꯨ ꯆꯨꯔꯛꯄꯀꯣ
ꯎꯝ
ꯅꯦꯋꯥꯛꯁꯨ ꯅꯨꯡꯉꯥꯏꯇꯦ
ꯎꯝ
ꯍꯥ ꯇꯔꯥ ꯄꯨꯡꯨ ꯀꯥꯎꯈ꯭ꯔꯦ ꯇꯨꯡꯕꯁꯨ ꯀꯥꯎꯈꯔꯦ ꯑꯩ
ꯑꯗꯨꯕꯨ ꯉꯟꯅꯗꯤ ꯍꯧꯒꯠꯂꯦ
ꯇꯨꯡ ꯀꯌꯥꯗ ꯍꯧꯒꯠꯄꯔꯣ
ꯄꯨꯡ ꯇꯔꯨꯛ
ꯄꯨꯡ ꯇꯔꯨꯛꯗꯤ
ꯉꯟꯗ꯭ꯔꯣ ꯄꯨꯨꯡ ꯇꯔꯨꯛꯗꯣ ꯊꯦꯡꯗ꯭ꯔꯦ ꯍꯥꯏꯌꯣ
ꯊꯦꯡꯈ꯭ꯔꯦ ꯄꯨꯡ ꯇꯔꯨꯛꯗꯤ
ꯏꯁ ꯌꯨꯝꯗ ꯂꯩꯕꯗꯣ ꯀꯃꯥꯏꯅ ꯊꯦꯡꯉꯤꯔꯣ ꯑꯩ ꯑꯩꯗꯤ ꯑꯩꯒꯤꯗꯤ ꯌꯥꯝ ꯉꯜꯂꯦꯗ ꯄꯨꯡ ꯇꯔꯨꯛ
ꯄꯨꯡ ꯃꯔꯤ ꯃꯉꯥꯗ ꯍꯧꯒꯠꯂꯣ ꯍꯌꯦꯡꯗꯤ ꯉꯝꯒꯗ꯭ꯔꯥ ꯅꯪ
ꯑꯦꯁ ꯉꯝꯗꯨꯗꯤ
ꯉꯟꯅ ꯍꯧꯒꯥꯏꯕꯅ ꯃꯁꯥ ꯐꯅ ꯑꯦꯛꯁꯔꯁꯥꯏꯁ ꯑ
ꯐꯥꯒꯤꯅꯤꯗ ꯌꯨꯝꯗ ꯂꯩꯕꯅꯤꯅꯀ
ꯑꯥ ꯑꯗꯨ ꯌꯨꯝꯗ ꯎꯝ ꯌꯨꯝꯗ ꯂꯩꯔꯀꯥꯟꯗꯤ ꯇꯨꯝꯅꯤꯡꯕꯗ ꯇꯨꯝ ꯆꯥꯅꯤꯡꯕꯗ ꯆꯥꯒꯗꯕꯅꯦ ꯃꯤ ꯌꯨꯝꯗ ꯑꯗꯨꯗ ꯆꯠꯂꯗꯤ ꯑꯗꯨꯃꯥꯏꯅ ꯇꯧꯕ ꯐꯪꯉꯣꯏꯕ
ꯃꯥꯅꯦꯕ
ꯍꯌꯦꯡꯋꯥꯏ ꯅꯪꯒꯤ ꯅꯨꯄꯥꯅ ꯑꯗꯨꯝ ꯂꯨꯅ ꯇꯧꯕꯤꯒꯅꯤꯗ ꯀꯔꯤꯅꯣꯗ
ꯊꯤꯕ ꯇꯥꯔꯦ ꯂꯨꯅ ꯇꯧꯒꯗꯕ ꯃꯤꯕꯨꯀꯣ
ꯂꯩꯕꯨꯗꯤ ꯂꯩꯔꯝꯅꯤꯗ ꯂꯩ ꯂꯩꯈ꯭ꯔꯕ ꯃꯥꯜꯂꯦꯗ ꯉꯥꯛ ꯉꯥꯛ ꯁꯜꯂꯒꯗꯤ ꯊꯝꯈ꯭ꯔꯕ ꯃꯥꯜꯂꯦꯅ ꯔꯤꯖꯥꯔꯔꯕꯦꯁꯟꯗ
ꯌꯥꯝ ꯈꯪꯕ ꯇꯥꯏꯞ ꯇꯥꯔꯣ
ꯈꯪꯕꯗꯤ ꯈꯪꯗꯦ ꯑꯗꯨ
ꯂꯩꯔꯣꯏꯗꯕ ꯂꯩꯔꯣꯏꯕ ꯍꯟꯗꯛꯇꯤ ꯅꯠꯇ꯭ꯔꯣ
ꯅꯪꯁꯨꯅꯤꯀꯣ ꯆꯝ ꯃꯅꯦꯀꯣ
ꯍꯣꯏꯗꯤꯗ ꯑꯩꯗꯤ
ꯑꯗꯨ ꯅꯪꯒꯤ ꯅꯪꯒꯤ ꯀꯩꯅꯣ ꯅꯪ ꯈꯪꯕꯏ ꯅꯠꯇ꯭ꯔꯣ ꯑꯩꯉꯣꯟꯗ ꯍꯥꯏꯔꯛꯏꯗꯣ
ꯑꯩꯗꯤ ꯈꯪꯗꯦ ꯈꯪꯗꯕꯒꯤ ꯁꯨꯝ ꯂꯩꯕꯨꯗꯤ ꯂꯩꯔꯝꯅꯤꯅ ꯑꯗꯨꯝ ꯍꯥꯏꯕꯅꯤꯗ ꯐꯖꯅ ꯅꯣꯛꯑꯦꯏꯦ ꯅꯪꯒꯤ ꯅꫭꯛꯄꯁꯦ ꯇꯥꯕ ꯅꯨꯡꯉꯥꯏꯍꯦ
ꯅꯣꯛꯅꯤꯡꯗ꯭ꯔꯒ ꯅꯣꯛꯄꯒꯤ ꯈꯨꯅꯣꯛꯇꯣ ꯇꯥꯕ ꯅꯨꯡꯉꯥꯏ ꯍꯥꯏꯕ
ꯇꯥꯕ ꯅꯨꯉꯥꯏꯑꯦ ꯑꯉꯥꯡ ꯑꯉꯥꯡ ꯅꫭꯛꯄꯒ ꯆꯞ ꯃꯥꯅꯏꯑꯦꯕ ꯅꯨꯡꯁꯤꯑꯦꯕ ꯃꯥꯅꯦ ꯑꯁꯦꯡꯕꯅꯤ
ꯑꯉꯥꯡꯅꯤ ꯍꯥꯏꯅ ꯈꯜꯂꯣ ꯑꯗꯨꯗꯤ
ꯍꯥꯏꯕꯗꯤ ꯑꯉꯥꯡ ꯀꯔꯤ ꯍꯥꯏꯁꯤꯔꯥ ꯍꯔꯥꯕꯥꯠ ꯑꫭꯟꯕ ꯍꯔꯥꯕꯥꯠ ꯑꫭꯟꯕꯒꯀꫭ ꯑꯗꯨꯝ ꯅꫭꯛꯄꯥꯒꯤ
ꯈꯣꯟꯖꯦꯜ ꯎꯝ ꯌꯥꯝ ꯐꯩꯍꯦ ꯑꯗꯨꯗꯤ
ꯐꯌꯦ ꯑꯁꯦꯡꯕꯅꯤ ꯍꯟꯅꯥ ꯖꯩꯏ ꯍꯔꯥꯎꯖꯒꯗꯨꯕꯅꯤꯅꯦ
ꯍꯔꯥꯎ ꯍꯔꯥꯎꯋꯦ
ꯎꯝ ꯍꯛꯆꯥꯡꯁꯨ ꯐꯒꯅꯤ ꯑꯗꯨꯝ ꯍꯔꯥꯎꯖꯔꯗꯤ ꯍꯤꯗꯥꯛꯒꯤꯅꯤꯅꯦ
ꯉꯁꯤꯁꯦ ꯅꯣꯡ ꯈꯤꯇꯪ ꯂꯥꯛꯏꯅꯦ ꯑꯩꯈꯣꯏꯗ
ꯅꯨꯡꯉꯥꯏꯔꯝꯅꯤ ꯑꯗꯨꯗꯤ
ꯎꯝ ꯂꯥꯛ ꯑꯥ ꯁꯨ
ꯃꯥꯠꯇꯦ ꯃꯥꯠ ꯎꯝ ꯃꯇꯝ ꯈꯔ ꯈꯛꯇꯅꯤ ꯃꯤꯅꯤꯠ ꯇꯔꯥꯒꯨꯝꯕ ꯐꯥꯎ ꯂꯥꯎ ꯑꯔꫭꯏ ꯂꯣꯏꯔꯅꯤ ꯑꯗꯨ
ꯅꫭꯡ ꯆꯨꯔꯁꯨꯨ ꯁꯔꯝꯅꯤꯗꯥ ꯅꯣꯏ ꯑꯨꯗꯤ
ꯁꯥꯏꯌꯦ ꯎꯝ ꯀꯩꯅꯣ ꯍꯟꯗꯛꯇꯤ ꯀꯔꯤ ꯀꯔꯤꯅꯣ ꯂꯧꯕꯨꯛꯇ ꯆꯥꯕꯗꫭ ꯊꯥꯄꯤꯒꯨꯝꯕ ꯑꯗꯨ ꯑꯗꯨꯒꯨꯝꯕ
ꯆꯨꯆꯥꯛ ꯊꯕꯤꯗꯤ ꯆꯥꯏ ꯑꯗꯣ ꯆꯨꯆꯥꯛꯇꯤ ꯆꯥꯗꯔ
ꯋꯥꯠꯂꯤꯕ꯭ꯔꯣ
ꯑ ꯂꯧꯒꯤꯗꯤ ꯈꯔ ꯋꯥꯠꯂꯝꯒꯥꯅꯤ ꯑꯗꯨꯕꯨ ꯎꯝ ꯌꯨꯝꯗꯒꯨꯝꯕ ꯃꯣꯏꯅ ꯐꯥꯝꯒꯨꯝꯕ ꯇꯧꯔꯒ ꯌꯣꯟꯅꯤꯡꯉꯥꯏ ꯇꯧꯕꯗꯣ
ꯎꯝ
ꯑꯗꯨ ꯑꯗꯨꯒꯨꯝꯕꯗꯤ ꯌꯣꯜꯂꯒ ꯂꯩꯌꯦ ꯑꯗꯨꯕꯨ ꯎꯝ ꯀꯩ ꯍꯥꯏꯁꯤꯔꯥ ꯂꯣꯀꯦꯜꯒꯤꯀꯣ
ꯎꯝ
ꯑꯗꯨꯗꯤ ꯌꯥꯗꯔꯤꯗꯥ
ꯂꯣꯀꯦꯜꯒꯤꯗꯤ ꯑꯁ ꯍꯥꯎꯕꯅꯤꯍꯦ
ꯅꯣꯏ ꯈꯨꯟꯒꯤꯁꯨ ꯍꯔꯥꯎꯕ꯭ꯔꯣ
ꯑꯁ ꯐꯖꯅ ꯍꯥꯎꯋꯦ ꯑꯩꯈꯣꯏ ꯈꯨꯜꯒꯤꯗꯤ ꯄꯨꯔꯥ ꯑꯣꯔꯒꯥꯅꯤꯛ ꯑꯣꯏꯕꯅꯤꯅꯀꯣ
ꯑꯥ
ꯑꯁ ꯃꯍꯥꯎꯁꯨ ꯈꯨꯠꯂꯩꯁꯤꯗꯤ
ꯑ ꯆꯥꯅꯤꯡꯕ꯭ꯔꯣ
ꯐꯖꯅ ꯊꯨꯝꯃꯅꯤꯅꯦ ꯃꯁꯥ ꯃꯁꯥ ꯃꯥ ꯅꯛꯅ ꯑꯗꯨꯝ ꯊꯨꯝꯂꯛꯄꯗꯣ ꯃꯍꯥꯎꯗꯣ ꯇꯁꯇ
ꯎꯝ
ꯃꯈꯜ ꯌꯥꯝ ꯂꯩꯑ ꯆꯨ ꯆꯥꯛꯗꯣ
ꯎꯝ
ꯑꯍꯥꯎꯕꯁꯨ ꯈꯔ ꯑꯍꯥꯎꯗꯕꯁꯨ ꯃꯈꯟ ꯌꯥꯝ ꯂꯩꯕꯅꯦꯕ
ꯎꯝ
ꯅꯣꯏꯁꯤꯁꯨ ꯂꯩꯔꯕꯅꯤꯗ
ꯑꯩꯈꯣꯏꯒꯤ ꯑ ꯅ ꯑꯩꯒꯤ ꯏꯗꯤꯀꯣ ꯈ꯭ꯋꯥꯏꯗꯒꯤ ꯍꯥꯎꯕꯁꯦ ꯉꯁꯤ ꯍꯦꯛꯂꯒ ꯎꯝ ꯑꯁꯤ ꯆꯥꯎꯕꯗꯅ ꯍꯦꯟꯅ ꯍꯥꯎꯋꯦ ꯑꯗꯨꯒ ꯂꯧꯗ ꯆꯠꯂꯒ ꯍꯦꯛꯔꯒ ꯐꯨꯠꯂꯒ ꯆ ꯆꯥꯎꯕꯗꯣ ꯑꯁ ꯑꯗꯨꯗꯤ ꯌꯥꯝ ꯉꯥꯎꯋꯦꯕꯣ
ꯈꯨꯗꯛ ꯈꯨꯗꯛꯇ ꯍꯦꯛꯔꯒꯅꯦ ꯐꯨꯠꯕꯗꯣ ꯑꯗꯨꯅꯦ ꯕꯦꯁ ꯍꯣꯏꯈ ꯈꯨꯗꯤ ꯅꯤꯗ ꯅꯨꯡꯁꯥꯡ ꯑꯣꯏꯔꯣ ꯑꯗ ꯀꯔꯤ ꯑꯣꯏꯔꯣꯀꯣ ꯎꯁꯣꯏꯗꯤ ꯐꯪꯕ꯭ꯔꯣ
ꯁꯣꯏ
ꯎꯝ
ꯅꯍꯥꯟꯗꯣ ꯏꯃꯥꯈꯣꯏ ꯂꯥꯛꯑꯀꯥꯟꯗ ꯄꯨꯔꯛꯑꯦ ꯀꯩꯅꯣ ꯑꯁ ꯎꯁꯣꯏ ꯍꯥꯎꯗꯣ ꯍꯥꯎꯕꯒꯤ ꯎꯁꯣꯏꯗꯣ ꯌꯥꯝ ꯄꯤ ꯑꯗꯣ ꯑꯗꯨ ꯄꯨꯔꯛꯑ
ꯁ ꯑꯗꯨꯗꯅꯤ ꯆꯥꯅꯤꯡꯉꯤꯁꯦ
ꯑꯗꯨꯒ ꯑ ꯎꯠꯇꯤ ꯊꯣꯡꯕꯤꯌꯦ ꯃꯣꯏꯅ ꯃꯥꯅ
ꯎꯝ ꯇꯤ ꯊꯣꯡꯔ ꯆꯥꯕꯁꯨ ꯍꯥꯎꯅꯤ
ꯎꯝ
ꯀꯩꯅꯣ ꯃꯇꯔ ꯈꯛ ꯍꯥꯞꯄꯒꯀꯣ ꯃꯣꯠꯇ ꯑꯣꯗ ꯃꯣꯠꯇ ꯑꯣꯗ ꯈ ꯍꯥꯏꯗ
ꯎꯝ ꯎꯝ
ꯎꯇꯤ ꯊꯣꯡꯕ ꯍꯥꯏꯕ꯭ꯔꯥ ꯅꯪ ꯁꯒꯦꯝ ꯁꯒꯦꯝ ꯊꯪꯕ ꯎ
ꯑꯩꯗꯤ ꯍꯥꯏꯗꯦ ꯑꯗꯨ ꯗꯗꯥꯗꯣ ꯗꯗꯥꯗꯣ ꯎꯇꯤ ꯊꯣꯡꯋꯥ ꯍꯥꯏꯕꯅꯤꯀꯣ
ꯍꯩꯕ꯭ꯔꯥ
ꯑꯌꯨꯅꯦ ꯃꯥꯅ ꯄꯨꯇꯤ ꯊꯣꯡꯉꯗꯦ ꯑꯌꯨꯅꯦ
ꯎꯝꯦ ꯇꯥꯛꯄꯤꯌꯨ ꯍꯥꯏꯅꯦ
ꯏꯁ ꯊꯣꯡꯅ ꯊꯣꯡꯅꯤꯡꯗꯦꯗ ꯇꯂꯦ ꯃꯇꯝ ꯌꯥꯝ ꯆꯪꯉꯦꯕ
ꯃꯇꯝꯗꯤ ꯆꯪꯒꯅꯤ ꯍꯣꯏ ꯆꯨꯝꯃꯦ ꯃꯇꯝ ꯆꯪꯕꯒꯤ ꯍꯥꯎꯕꯅꯤꯅꯦ ꯀꯩꯅꯣ
ꯑꯗꯨꯒꯨꯝꯕꯗꯤ ꯏꯃꯥꯈꯣꯏꯅ ꯊꯣꯡꯒꯗꯕꯅꯤ
ꯅꯪ ꯅꯃꯥꯗꯤ ꯆꯍꯤ ꯀꯌꯥ ꯑꯣꯏꯔꯕꯣ
ꯑꯩꯈꯣꯏ ꯏꯃꯥꯔꯣ ꯑꯩꯈꯣꯏ ꯏꯃꯥ ꯑꯩꯈꯣꯏ ꯏꯃꯥꯁꯦ ꯑꯇꯣꯝꯕꯤꯅꯦꯕ ꯑꯩꯈꯣꯏ ꯑꯥ